ꯑꯜꯂꯣ
ꯍꯜꯂꯣ
ꯍꯜꯂꯣ ꯆꯦꯆꯦ ꯁꯣꯐꯤꯌꯥ ꯐꯖꯕꯤ
ꯀꯩꯗꯧꯔꯤꯅꯣ ꯁꯣꯝꯁꯦ
ꯀ ꯇꯧꯗꯦ ꯁꯥꯒꯦ ꯇꯧꯕ
ꯁꯥꯒꯦ ꯇꯧꯕ ꯅꯪꯅ ꯂꯩꯕꯗꯨ ꯁꯥꯕ꯭ꯔꯥꯅꯦ
ꯅꯪ ꯍꯣ ꯍꯣꯏ ꯃꯅꯨꯡꯁꯥꯁꯦ ꯈꯔ ꯇꯧꯋꯤꯅꯦ ꯑꯩꯈꯣꯏ ꯂꯩꯀꯥꯏꯗ
ꯏꯁꯁ ꯅꯨꯡꯁꯥ ꯀꯗꯥꯏ ꯅꯨꯡꯁꯥꯅꯣꯗ ꯅꯨꯡꯁꯥ ꯊꯣꯛꯇꯦꯗ
ꯅꯣꯡ ꯆꯨꯕ꯭ꯔꯥ ꯅꯣꯏ
ꯅꯪꯁꯨ ꯑꯗꯨꯗꯤꯗ ꯃꯪꯉꯦ
ꯎꯝ ꯁꯤ ꯋꯦꯗꯔꯅꯦ ꯑꯩ ꯄꯥꯝꯃꯤꯁꯦ ꯅꯣꯡꯁꯨ ꯆꯨꯗꯕ ꯅꯨꯡꯁꯥꯁꯨ ꯀꯟꯅ ꯊꯣꯛꯇꯕ
ꯎꯝ
ꯑꯥ
ꯍꯣꯏ ꯅꯨꯡꯁꯥ ꯌꯥꯝ ꯊꯣꯛꯇꯦ ꯑꯗꯨ ꯑꯣꯏꯔꯁꯨ ꯍꯥꯏꯅꯤ ꯃꯟꯗ
ꯑꯥ ꯍꯥꯏꯕꯤꯔꯒ ꯑꯃꯨꯛ ꯊꯣꯛꯂꯛꯑꯦ ꯅꯨꯡꯁꯥꯥꯁꯦ ꯊꯣꯛꯂꯛꯑꯦ ꯂꯥꯅꯤꯅꯀꯥꯏ ꯁ ꯀꯔ
ꯑꯁ ꯁꯤꯗ ꯁ
ꯂ ꯑꯅꯤ ꯂꯩ ꯂꯩ ꯀꯥꯏꯗꯁ ꯎ
ꯍ ꯍ
ꯑꯩꯁꯦ ꯄꯋꯥꯁꯤ ꯌꯥꯝꯕꯖꯥꯗꯅꯦꯍꯦ
ꯅꯪꯒꯤ ꯄꯋꯥꯔꯅꯔꯣ
ꯑꯩꯒꯤ ꯄꯋꯥꯔꯅꯅꯦ ꯑꯩ ꯄꯋꯥꯔ ꯄꯥꯏꯕ ꯍꯧꯔꯕꯅꯦ ꯉꯔꯥꯡ ꯉꯔꯥꯡ ꯅꯍꯥꯟꯗꯒꯤ ꯅꯪꯉꯣꯟꯗ ꯍꯥꯏꯗꯣꯛ ꯅꯪꯉꯣꯟꯗ ꯍꯥꯏꯗꯣꯛꯇꯕꯦꯅꯦ ꯑꯩ ꯂꯣꯂꯅꯦ
ꯎꯝ
ꯃꯣꯏ ꯀꯩꯅꯣꯒ ꯏꯁꯄꯥꯏꯗꯔꯃꯦꯟꯗꯒ ꯍꯦꯔꯣꯏꯟꯗ ꯑꯃ ꯑꯃ ꯄꯋꯥꯔ ꯍꯥꯟꯅ ꯇꯕ ꯀꯥꯟꯗ ꯂꯣ ꯑꯗꯨꯅꯦ ꯈꯪꯉꯦ ꯑꯩ ꯂꯣꯇꯅꯦꯅ ꯑꯦ ꯍꯧꯖꯤꯛ ꯍꯧꯖꯤꯛ ꯈꯪꯉꯤꯕ ꯅꯠꯇ꯭ꯔꯥ ꯐꯔꯦ ꯍꯥꯏꯅ ꯃ ꯅꯅꯨꯡꯉꯧ ꯆꯒꯅꯤ ꯀꯣꯗꯤꯒ ꯍꯥꯏꯅ
ꯌꯥꯝ ꯍꯥꯏꯦ ꯀꯣ ꯍꯇꯤ
ꯌꯥꯝ ꯍꯩꯔꯦꯅꯦ
ꯌꯥꯝ ꯃꯥꯟꯗꯅ ꯌꯥꯝ ꯍꯥꯏꯀ ꯑ ꯊꯕꯛ ꯈꯨꯁ ꯎ ꯂꯩꯔꯝꯃꯅꯤ ꯑꯁ ꯇꯨꯝꯕꯗ ꯆꯥꯔ ꯇꯨꯝꯕ ꯆꯥꯔ ꯁꯤꯗꯕꯨ ꯅꯣꯏꯗꯗꯤ ꯎꯥ
ꯅꯣꯏꯗ꯭ꯔꯗꯤ ꯅꯪ ꯅꯣꯏꯗ꯭ꯔꯗꯤ ꯀꯩꯅꯣ ꯌꯥꯝ ꯅꯣꯏꯈ꯭ꯔꯦ ꯌꯥꯔꯦ ꯍꯦ ꯅꯪ ꯈꯣꯠꯅꯣꯏꯗꯣ ꯍꯦꯜꯂꯦ ꯑꯣꯚꯔ ꯋꯦꯠꯅꯦ ꯅꯪꯒꯤꯗꯣ
ꯍꯣꯏ
ꯍꯣꯔꯦꯟ ꯀꯩꯅꯣ ꯋꯀꯤꯡ ꯆꯠꯁꯤꯦꯔꯣ ꯂꯥꯛꯀꯦꯔꯣ
ꯑꯗꯨꯅ ꯑꯁ ꯀꯥꯏꯗꯒꯦꯅꯗ ꯋꯥꯛꯀꯤꯡ ꯀꯥꯏꯅ ꯑꯩꯁꯦ ꯆꯠꯄ ꯐꯥꯎꯕꯀꯣ ꯆꯠꯃꯟꯗꯕꯩꯀꯣ ꯆꯠꯂꯀꯥꯟꯗ ꯂꯣꯏꯅ ꯍꯥꯒꯠꯆꯩꯌꯦ ꯏꯁꯥꯁꯦ
ꯆꯠꯂ ꯑꯗꯨ ꯑꯗꯨꯝ ꯆꯜꯂꯗꯤ ꯆꯁ ꯀꯩꯗꯧꯔꯒꯦ ꯃꯁꯥꯅ
ꯆꯠꯇꯕꯤꯒꯤꯀꯣ ꯁꯨꯝ ꯑꯃꯨꯛ ꯆꯠꯄꯗꯀꯣ ꯌꯥꯝ ꯅꯥꯏꯌꯦ
ꯑꯗꯣ ꯍꯞꯇꯥ ꯍꯞꯇꯥꯇꯤ ꯀꯟꯇꯤꯅ꯭ꯌꯨ ꯑꯗꯨꯝ ꯇꯧꯔꯒꯗꯤ ꯀꯩꯁꯨ ꯇꯧꯔꯔꯦ ꯃꯁꯥꯖ ꯏ ꯅꯅꯥꯔꯥꯔ
ꯑ
ꯑꯩꯗꯤ ꯅꯥꯗ꯭ꯔꯦ ꯊꯥ ꯑꯅꯤ ꯑꯍꯨꯝ ꯇꯧꯅꯤꯅꯀꯣ ꯍꯥꯟꯅꯗꯤ ꯍꯞꯇꯥ ꯑꯃꯗꯤ ꯅꯥꯔꯝꯕꯅꯦꯕꯚ ꯑꯋꯥꯠꯄꯗꯤ ꯉꯝꯗꯦ ꯆꯠꯄ ꯐꯥꯎ ꯉꯝꯗꯕꯅꯤ ꯏꯁꯇꯦꯠ ꯒꯦꯁꯀ ꯀꯥꯕ ꯉꯝꯗꯦ
ꯑꯁ ꯂꯣꯏꯔꯦꯗꯅ ꯑꯩꯁꯨ ꯑꯗꯨꯃꯥꯏꯅ ꯇꯧꯔ
ꯑ ꯑꯃ ꯇꯧꯔꯒꯗꯤ ꯀꯩꯁꯨ ꯇꯧꯔꯣꯏ ꯑꯍꯥꯟꯕꯗꯗꯤ ꯅꯥꯕꯅꯦꯕꯀꯣ
ꯍꯞꯇꯥ ꯑꯃꯗ ꯀꯩꯁꯨ ꯇꯧꯔꯣꯏꯕ
ꯍꯣꯔꯦꯟ ꯍꯣꯔꯦꯟ ꯂꯥꯛꯑꯣ
ꯌꯦꯡꯉꯦꯀꯣ ꯑꯁ ꯀꯥꯏꯗꯒꯤ ꯁꯥꯁꯨ ꯁꯥꯃꯟꯕꯩ ꯃꯄꯥꯟꯁꯨ ꯊꯣꯛꯅꯤꯡꯗꯕꯗ
ꯌꯥꯝꯅ ꯐ꯭ꯔꯦꯁꯁꯨ ꯑꯣꯏꯕꯅꯦ ꯑꯩꯈꯣꯏ ꯋꯥꯛꯀꯤꯡ ꯆꯠꯐꯝꯗꯣ
ꯍꯣꯏ ꯌꯥꯝ ꯐꯕ ꯃꯥꯜꯂꯦ
ꯑ ꯉꯔꯥꯡ ꯐꯣꯇꯣ ꯊꯥꯕꯗꯨꯅꯦ ꯃꯤ ꯃꯤꯗꯤ ꯌꯥꯝꯕꯅꯦ ꯋꯥꯛꯀꯤꯡ ꯑꯗꯨꯝ ꯆꯦꯟꯅꯕꯅꯦ ꯑꯗꯨꯝ ꯕꯣꯜ ꯁꯥꯟꯅꯕꯁꯨ ꯌꯥꯎꯔꯦ ꯀ꯭ꯔꯤꯛꯀꯦꯠ ꯁꯥꯟꯅꯕꯁꯨ ꯌꯥꯎꯔꯦ
ꯀꯩꯅꯣ ꯖꯒꯥꯗ ꯐꯝꯃ ꯋꯤꯟꯗꯣ ꯃꯅꯥꯛꯇ ꯐꯝꯃ ꯅꯨꯡꯁꯤꯠ ꯌꯥꯝ ꯅꯨꯡꯉꯥꯏ ꯍꯧꯖꯤꯛ
ꯅꯣꯏꯗꯤ ꯅꯨꯡꯁꯤꯜꯂ ꯍꯥꯏꯅ ꯐꯩꯀꯣ ꯑꯩꯈꯣꯏꯁꯦ
ꯍꯣꯏ ꯃꯊꯛ ꯕꯤꯜꯗꯤꯡ ꯑꯣꯏꯕꯒꯤ
ꯑꯗꯣ ꯄꯤꯛꯑꯦꯕ ꯑꯩꯈꯣꯏꯒꯤꯗꯣ ꯑꯗ ꯃꯈꯥꯗꯁꯨ ꯑꯣꯏꯔꯦ ꯌꯨꯝ
ꯑꯣ ꯃꯈꯥꯗꯔꯣ
ꯃꯈꯥꯗꯅꯦ ꯌꯨꯝꯗꯣ ꯀꯩꯗ ꯅꯠꯇꯦꯕ ꯇꯥꯡꯕ ꯀꯥ ꯅꯠꯇꯦꯕꯀꯣ ꯑꯩꯈꯣꯏ ꯂꯩꯕꯗꯣ ꯋꯤꯗꯣꯁꯨ ꯄꯤꯛꯄꯅꯦꯅ ꯑꯗꯨ ꯁꯤꯛꯀꯁꯤ ꯀꯌꯥꯝ ꯅꯥꯗ꯭ꯔꯦ ꯐꯦꯟ ꯊꯥꯗ꯭ꯔꯗꯤ ꯑꯗꯨꯝ ꯁꯥꯏꯌꯦ ꯑꯩꯈꯣꯏ ꯅꯨꯡꯊꯤꯟꯗꯗꯤ ꯑꯗꯨꯝ ꯅꯨꯡꯉꯥꯏꯕꯀꯣ ꯅꯨꯡꯗꯥꯡ ꯇꯨꯝꯂꯀꯥꯟꯗ ꯅꯨꯡꯁꯤꯠ ꯆꯪꯗ꯭ꯔꯕꯅ ꯐꯦꯟ ꯑꯗꯨꯝ ꯊꯥꯔꯒ ꯇꯨꯝꯃꯤ ꯑꯗꯨꯗ ꯆꯥꯛ ꯑꯃꯨꯛ ꯊꯣꯡ ꯃꯥꯒꯤ ꯀꯩꯅꯣꯗꯅ ꯃꯅꯤꯟꯗꯅ ꯑꯃꯨꯛ ꯁꯥꯕꯗ ꯍꯦꯜꯂꯦ ꯑꯗꯨꯅ
ꯀꯩꯅꯣ ꯇꯧꯋꯣꯅ ꯑꯗꯨꯗꯤ ꯍꯣꯡꯉꯨꯅ ꯂꯩꯐꯝꯗꯣ
ꯍꯣꯡ ꯍꯣꯡ ꯖꯥꯒ ꯂꯩꯇꯦ ꯕꯥꯔꯥ ꯇꯥꯡ ꯇꯥꯡ ꯇꯥꯡꯕꯅꯤꯅ ꯍꯟꯗꯛꯇꯤ ꯑꯩꯈꯣꯏꯒꯤꯗꯣ ꯀꯩꯅꯣꯅꯦꯕ ꯂꯤꯁꯤꯡ ꯑꯅꯤꯒ ꯆꯅꯤ ꯆꯍꯨꯝꯅꯦꯕ ꯕꯔꯗ
ꯑꯩꯈꯣꯏꯒꯤꯁꯤꯅ ꯂꯤꯁꯤꯡ ꯑꯍꯨꯝ
ꯂꯤꯁꯤꯡ ꯑꯍꯨꯝ
ꯎꯝ
ꯅꯣꯏ ꯅꯣꯏꯒꯤꯗꯤ ꯔꯨꯝ ꯑꯣ ꯅꯣꯏꯒꯤꯗꯣ ꯍꯥꯏꯗꯤ ꯌꯥꯝ ꯐꯩ ꯀꯩꯅꯣ ꯀꯥꯁꯨ ꯑꯗꯨꯝ ꯅꯥꯟꯕ ꯅꯠꯇ꯭ꯔꯥ ꯅꯣꯏꯒꯤꯗꯣ
ꯈꯨꯅꯥꯟꯗꯤ
ꯀꯥꯥꯁꯨ ꯑꯗꯨꯝ ꯆꯥꯎꯋꯦꯕꯀꯣ
ꯎꯝ
ꯅꯣꯏꯒꯤꯗꯨ ꯔꯦꯟ ꯍꯣꯡꯈ꯭ꯔꯦ ꯅꯣꯏꯒꯤ ꯇ ꯑꯗ ꯌꯦꯡꯒ ꯀꯥꯗꯤ ꯐꯖꯩꯌꯦꯕ
ꯅꯨꯡꯁꯨ ꯅꯨꯡꯉꯥꯏ ꯂꯩꯕꯗꯣ ꯃꯤ ꯌꯥꯝꯗꯕꯒꯤ
ꯅꯨꯄꯥ ꯂꯩꯍꯟꯗꯦ ꯍꯥꯏꯗꯥꯏꯅꯦ
ꯍꯣꯏ ꯂꯩꯇꯦ ꯅꯨꯄꯤ ꯈꯛꯇ
ꯚꯔꯥ ꯀꯌꯥꯅꯣ ꯃꯅ ꯄꯤꯔꯤꯅꯣ
ꯂꯤꯁꯤꯡ ꯑꯍꯨꯝ ꯈꯛꯇꯅꯦ ꯔꯨꯝꯗ ꯔꯨꯝꯗ ꯃꯊꯛꯇ ꯑꯍꯨꯝ ꯃꯈꯥꯗ ꯑꯍꯨꯝ ꯑꯅꯤ ꯔꯣꯜ ꯑꯅꯤ ꯈꯛꯇꯅꯦꯕ
ꯄꯤ ꯉꯥꯛꯇꯅꯦꯕꯀꯣ
ꯍꯣꯏ ꯅꯨꯄꯤ ꯉꯥꯛꯇ ꯐꯦꯃꯤꯂꯤꯁꯨ ꯂꯩꯕ ꯌꯥꯗꯦꯕ ꯑꯁꯤꯗꯤ ꯅꯨꯄꯤ ꯉꯥꯛꯇ
ꯎꯝ ꯑꯗꯨꯒ ꯅꯣꯏꯒꯤ ꯅꯛꯅꯕ ꯖꯒꯥꯗꯨꯗ ꯂꯣꯏ ꯇꯥꯡꯉꯤꯅꯦ ꯑꯗꯨ ꯃ ꯉꯥꯏꯔꯦꯅ ꯍꯣꯡꯉꯁꯦ
ꯍꯣꯡꯕꯅꯤꯅ ꯑꯁꯨꯝ ꯊꯪꯅꯕꯒꯤꯁꯨ ꯍꯣꯡꯉꯦꯗ ꯑꯗꯣ ꯁꯤꯗꯁꯨ ꯑꯃ ꯍꯥꯡꯈ꯭ꯔꯅꯤ ꯑꯗꯨꯗꯤ ꯐꯦꯃꯤꯂꯤ ꯂꯩꯕ ꯌꯥꯏ ꯍꯥꯏꯕꯅꯤ ꯑꯗꯨꯗꯤ ꯍꯣꯡꯒꯅꯤ ꯍꯥꯏꯕꯅꯤ
ꯀꯌꯥ ꯀꯌꯥꯅ ꯃꯥꯒꯗ
ꯂꯤꯁꯤꯡ ꯑꯍꯨꯝꯅꯅꯦ ꯇꯣꯏꯂꯦꯠ ꯑꯦꯇꯦꯁꯇ ꯑꯣꯏꯅ ꯇꯧꯔꯛꯀꯅꯤ ꯍꯥꯏ
ꯎꯝ ꯑꯩ ꯅꯍꯥꯟꯗꯣ ꯃꯃꯥꯡꯒꯤ ꯊꯥꯗ ꯑꯩ ꯀꯩꯅꯣ ꯌꯦꯡꯉꯦꯕ ꯃꯔꯕꯔꯥꯊꯤ ꯋꯥ ꯎꯄꯣ ꯑꯩ ꯀꯒꯥ
ꯐꯗ
ꯑꯗ ꯐꯪꯗꯦ ꯁꯤ ꯂꯣꯏ ꯇꯥꯡꯉꯦ
ꯑꯣ ꯑꯩꯈꯣꯏꯅ ꯂꯩꯕ ꯖꯒꯥꯗꯨꯗꯤꯀꯣ
ꯅꯣꯏ ꯂꯩꯕ ꯖꯒꯥꯗꯨ ꯑꯦꯛꯖꯦꯛꯇꯨꯗꯤ ꯑꯗ ꯖꯒꯥꯗ ꯊꯤꯗ꯭ꯔꯦ ꯍꯥꯏꯕ ꯃꯈꯥ ꯈꯔ ꯀꯨꯝꯕꯒ ꯂꯤꯁꯤꯡ ꯃꯔꯤ ꯑꯍꯨꯝꯒꯤ ꯐꯪꯗꯦ ꯂꯤꯁꯤꯡ ꯃꯔꯤꯗꯒꯤ ꯍꯧꯋꯦ ꯂꯤꯁꯤꯡ ꯃꯉꯥꯁꯨ ꯂꯩ ꯍꯥꯏꯒ ꯑꯗꯨꯕꯨꯗꯤ ꯑꯩꯈꯣꯏꯗꯤ ꯄꯩꯁꯥ ꯂꯩꯇꯕꯅꯤ
ꯍꯣꯏ ꯌꯥꯝ ꯇꯥ ꯑꯪꯉꯁꯨꯁꯨ ꯌꯥꯎꯔꯦ ꯑꯍꯣꯡꯕ ꯐꯪꯃꯁꯦ ꯗꯥꯎꯅꯦ
ꯎꯝ ꯅꯣꯏꯒꯤꯗꯣ ꯌꯥꯝ ꯍꯣꯡꯉꯦ ꯅꯨꯡꯉꯥꯏꯔꯦ ꯑꯗꯨꯝ ꯂꯩꯔꯣ ꯑꯗꯨꯛ ꯍꯣꯡꯈ꯭ꯔꯅꯨ
ꯍꯣꯡꯉꯔꯣꯏꯗ ꯑꯣꯈꯣꯈꯣꯡ ꯃ
ꯎꯝ ꯅꯪꯒꯤ ꯅꯨꯡꯁꯤꯠ ꯃꯈꯣꯟꯗꯣ ꯀꯜꯂꯍꯦ
ꯅꯨꯡꯁꯤꯠ ꯌꯥꯝ ꯁꯤꯠꯂꯦ
ꯆꯇꯅꯣ ꯍꯥꯏꯣ ꯑꯗꯨꯗꯤ ꯅꯪ ꯅꯨꯡꯉꯥꯏꯔꯤꯅꯦꯕ ꯋꯤꯟꯗꯣꯗ ꯐꯝꯃꯒ
ꯍꯣꯏ ꯅꯨꯡꯉꯥꯏꯗꯗꯐ ꯃ ꯅꯨꯡꯁꯤꯠꯇꯕꯨꯣ
ꯀꯥꯡꯁꯣꯏꯒ ꯆꯥꯔꯒ ꯋꯤꯟꯗꯣꯗꯨ ꯅꯨꯡꯉꯥꯏꯅ ꯐꯝꯕ ꯃꯥꯜꯂꯤ ꯃꯤꯗꯨ
ꯌꯦꯟꯒ ꯆꯥꯔꯒ ꯐꯝꯃꯅꯤ
ꯌꯦꯟ ꯌꯦꯟꯒ ꯆꯥꯔꯗꯤ ꯍꯦꯟꯅ ꯅꯨꯡꯉꯥꯏꯔꯗꯦꯅꯦ ꯀꯥꯡ ꯁꯣꯏꯅ ꯍꯥꯎꯔꯕꯅꯦ ꯀꯥꯡ ꯀꯥꯡ ꯁꯣꯏꯅ ꯍꯥꯎꯔꯕꯅꯤꯅ ꯑꯗꯨ ꯌꯦꯟꯗꯤ
ꯑꯦ ꯆꯥꯟ ꯂꯩꯗ ꯂꯣꯏꯗꯦ ꯩꯁ ꯄꯩꯁꯥ ꯂꯩꯇꯕꯤ ꯆꯥꯗꯕꯩ ꯋꯥꯅꯤ ꯑꯁ ꯂꯩꯔꯗꯤ ꯌꯦꯌꯦꯅ ꯂꯩꯔ ꯆꯥꯔꯝꯒꯗꯕꯅꯤ
ꯀꯩꯅꯣꯗ ꯅꯪ ꯃꯣꯕꯥꯏꯜꯁꯦ ꯁꯥꯟꯅꯕ ꯅꯠꯇ꯭ꯔꯣ
ꯑꯩꯗ ꯀꯨꯏꯔꯦ ꯁꯥꯟꯅꯗꯕ ꯑꯗꯣ ꯗꯤꯂꯦꯠꯇꯤ ꯇꯧꯗ꯭ꯔꯤꯌꯦ ꯂꯩꯗꯤ ꯂꯩꯌꯦꯦ
ꯊꯥꯟꯖꯔꯝ
ꯑꯁ ꯀꯗꯥꯏꯗꯒꯤ ꯑꯗꯨ ꯁꯥꯟꯅꯔꯦ ꯃꯤꯠꯁꯦ ꯅꯥꯏꯌꯦ
ꯑꯣ ꯅꯪ ꯃꯤ ꯅꯨꯡꯉꯥꯏꯇꯕ꯭ꯔꯣ ꯅꯪ ꯐꯣꯟ ꯌꯦꯡꯕ ꯀꯥꯟꯗꯅꯦ ꯀꯩꯅꯣ ꯇꯧꯧꯕꯣ ꯅꯪ ꯒ꯭ꯂꯥꯁ ꯍꯥꯞꯄꯦꯀꯣ ꯑꯣ
ꯑꯅꯛꯇꯣ ꯍꯞꯇ ꯄꯨꯀꯔꯤ
ꯑꯅ ꯑꯗꯨ ꯅꯠꯇꯕ ꯁꯟ ꯒ꯭ꯂꯥꯁꯒꯨꯝꯕ ꯑꯃ ꯍꯥꯞꯄ ꯅꯨꯡꯉꯥꯏꯕ ꯑꯃ ꯂꯩꯕꯅꯦ ꯑꯃꯨꯕꯗꯣ ꯑ ꯀꯩꯊꯦꯜꯗ ꯆꯠꯂꯒ ꯅꯪ ꯄꯋꯥꯔꯗꯨ ꯏꯁꯀ꯭ꯔꯤꯟ ꯌꯦꯡꯕꯗ ꯅꯨꯡꯉꯥꯏꯅꯕ ꯑꯗꯨ ꯈꯔ ꯊꯤꯔꯣ
ꯑꯥ
ꯆꯥꯝꯃꯒꯨꯝꯕ ꯑꯗꯨ ꯌꯥꯝ ꯅꯨꯡꯉꯥꯏꯕ ꯎꯝ ꯒ꯭ꯂꯥꯁꯁꯨꯣ ꯑꯃ ꯂꯩ ꯈꯔ ꯂꯩꯕꯅꯦ
ꯎꯝ
ꯃꯤ ꯁꯣꯛꯀꯦꯕ ꯑꯗꯨꯗꯤ ꯑꯩꯍꯥꯟ ꯂꯧꯋꯦꯕꯀꯣ ꯑꯗꯣ ꯅꯨꯡꯗꯥꯡ ꯆꯥꯝꯃ ꯈꯛꯇꯅꯦ ꯅꯨꯡꯗꯥꯡꯗ ꯃꯩ ꯂꯥꯛꯇꯕ ꯀꯥꯟꯗ ꯑꯩꯈꯣꯏ ꯦꯛ ꯃꯤꯟꯅ ꯌꯦꯡꯕꯗꯣ ꯃꯤꯠꯁꯣꯏꯗꯅ ꯑꯗꯣ ꯌꯥꯝꯅ ꯄ꯭ꯔꯤꯚꯦꯟ ꯑꯣꯏꯕꯅꯤ ꯑꯃꯣꯕꯗꯨꯗ
ꯎꯝ ꯌꯦꯡꯕ ꯇꯥꯔꯦ
ꯑꯩꯁꯨ ꯍꯥꯥꯟꯅ ꯗꯤ ꯃꯤꯠ ꯌꯥꯝ ꯅꯨꯡꯉꯥꯏꯔꯝꯗꯕꯅꯦ ꯍꯧꯖꯤꯛꯄꯨꯗꯤ ꯈꯔ ꯅꯨꯡꯉꯥꯏꯔꯦ ꯋꯥꯛꯀꯤꯡ ꯠꯂ ꯋꯥꯋꯥꯛꯀꯤꯡ ꯆꯠꯂꯒꯗꯤꯅꯦ ꯅꯪ ꯍꯨꯃꯥꯡꯒ ꯊꯣꯛꯑꯒ ꯃꯤꯠ ꯅꯨꯡꯉꯥꯏꯕꯅꯦ
ꯑꯣ ꯑꯗꯨ ꯆꯠꯃꯥꯟꯗꯕ ꯀꯩꯁꯨ ꯑꯣꯏꯔꯝꯃꯅꯦꯀꯣ ꯑꯗꯨꯗꯤ
ꯍ ꯍꯣꯏ ꯃꯄꯥꯟ ꯊꯣꯛꯃꯟꯗ꯭ꯔꯁꯨ ꯅꯨꯡꯉꯥꯏꯇꯕꯅꯦ ꯍꯥꯏꯗꯤ ꯑꯩ ꯐꯣꯟꯗꯣ ꯁꯨꯃꯥꯏꯅ ꯇꯧꯑꯣꯣ ꯑ ꯍꯧꯒꯠꯂꯒ ꯑꯌꯨꯛ ꯍꯦꯛ ꯍꯧꯒꯠꯄ ꯀꯥꯟꯗꯅꯦ ꯐꯣꯟ ꯌꯦꯡꯒꯅꯤ ꯑꯣ ꯅꯪ ꯍꯧꯒꯠꯂꯒ ꯄꯨꯡ ꯑꯃ ꯑꯅꯤ ꯂꯩꯔꯀꯥꯟꯗ ꯌꯦꯡꯉ ꯌꯦꯡꯉꯣ ꯑꯗꯨꯒ ꯏꯚꯤꯅꯤꯡ ꯃꯝꯂꯝꯗꯥꯏꯗ ꯇꯅꯤꯡꯡ ꯑꯃ ꯂꯩꯌꯦꯗꯅ ꯑꯗꯨꯀꯥꯟꯗꯁꯨ ꯌꯦꯡꯒꯅꯤ ꯃꯤꯠꯁꯦ ꯍꯦꯟꯅ ꯁꯣꯛꯄꯅꯦ ꯑꯗꯨ ꯑꯗꯨꯗ
ꯑꯗꯨꯗꯤ ꯄꯨꯡ ꯀꯌꯥꯅ ꯀꯌꯥ ꯌꯦꯡꯒꯗꯕꯣ
ꯑꯗ ꯑꯩ ꯑꯦꯛꯁꯄꯤꯔꯤꯌꯦꯟꯁꯅꯤꯀꯣ ꯑꯩꯒꯤꯗꯤ ꯁꯨꯃꯥꯏꯅ ꯇꯧ ꯑꯗꯨꯒ ꯑꯌꯨꯛꯇ ꯐꯣꯟꯁꯦ ꯑꯦꯕꯣꯏꯗ ꯇꯧꯔꯣ ꯍꯦꯛ ꯍꯧꯒꯠꯄ ꯀꯥꯟꯗ ꯑꯗꯨꯒ ꯃꯝꯂꯤꯉꯩꯒꯤꯗ ꯅꯨꯡꯊꯤꯤꯟꯗ ꯀꯩꯅꯣ ꯏꯚꯤꯅꯤꯡꯗꯨꯀꯣ ꯑꯗꯨꯗ ꯈꯔ ꯑꯦꯚꯣꯏꯠ ꯇꯧꯔꯣ ꯑꯩꯅ ꯌꯦꯡꯕꯁꯦ ꯑꯥꯐꯇꯔꯅꯨꯟꯗ ꯌꯦꯡꯉꯦ ꯅꯨꯡꯗꯥꯡꯗ ꯈꯔ ꯑꯗꯨꯒ ꯋꯥꯋꯀꯤꯡꯗꯣ ꯍꯜꯂꯣ ꯋꯥꯛꯀꯤꯡ ꯆꯠꯂꯗꯤ ꯃꯤꯠꯁꯨ ꯍꯨꯃꯥꯡꯗ ꯊꯣꯛꯑꯀꯗ ꯃꯤꯠ ꯌꯥꯝ ꯅꯨꯡꯉꯥꯏꯕꯅꯦ
ꯍ
ꯑꯩꯒꯤ ꯑꯦꯛꯁꯄꯤꯔꯤꯌꯦꯟꯁ ꯍꯥꯏꯕ ꯆꯍꯤ ꯑꯅꯤꯒꯤ ꯑꯦꯛꯁꯄꯤꯔꯤꯌꯦꯟꯁꯅꯦ
ꯍꯥꯏꯌꯦ
ꯍꯧꯖꯤꯛ ꯑꯩꯁꯨꯦ ꯃꯤꯠ ꯀꯩꯝ ꯇꯧꯗ꯭ꯔꯦ ꯐꯣꯟꯁꯦ ꯈꯔ ꯀꯨꯏꯅ ꯌꯦꯡꯉꯗꯤ ꯑꯗꯨꯝ ꯅꯨꯡꯉꯥꯏꯇꯕꯁꯨ ꯈꯔꯁꯨ ꯂꯩꯌꯦꯕꯀꯣ ꯍꯥꯏꯗꯤ ꯋꯥꯛꯀꯤꯡ ꯆꯊꯣꯛꯑꯒ ꯑꯗꯨꯝ ꯐꯩ
ꯎꯝ ꯍꯥꯏꯅꯦ
ꯁꯨꯃꯥꯏꯟ ꯇꯔ
ꯃ ꯇ ꯑꯣꯏꯠꯇ
ꯍꯦꯟꯅ ꯁꯣꯏꯔꯦ ꯀꯩꯅꯣꯗ ꯍꯦꯛ ꯍꯧꯒꯠꯄꯗ ꯐꯃꯨꯡꯗ ꯗꯥꯏꯔꯦꯛ ꯐꯣꯟ ꯌꯦꯡꯕ ꯀꯩꯅꯣ ꯇꯧꯕꯗꯣ ꯑꯗꯨꯅ ꯍꯦꯟꯅ ꯁꯣꯛꯄꯅꯦ ꯑꯗꯩ ꯑꯦꯕꯣꯏ ꯇꯧ ꯍꯧꯒꯠꯄ ꯀꯥꯟꯗ ꯒ꯭ꯔꯤꯟ ꯂꯤꯐ ꯀꯣ ꯑꯗꯨꯒꯨꯝꯕ ꯌꯦꯡꯉꯣ
ꯍꯣꯏ ꯌꯦꯡꯕ ꯇꯥꯔꯦ ꯑꯗꯨꯃꯥꯏꯅ ꯑꯗꯨꯗꯤ
ꯎꯝ ꯅꯪ ꯅꯪꯒꯤ ꯐꯣꯇꯣ ꯑꯩ ꯉꯁꯥꯏ ꯑ ꯊꯥꯔꯛꯄꯗꯣ ꯑꯗꯨꯒꯨꯝꯕ ꯈꯔ ꯂꯩꯅꯦ ꯅꯪ ꯅꯃꯥꯟꯅꯕꯤꯅ ꯃꯥꯒꯤ ꯐꯣꯟꯗꯨ ꯌꯥꯗ꯭ꯔꯦꯅ